ꯍꯥꯜꯂꯣ ꯑꯧ ꯌꯥꯎꯔꯕ꯭ꯔꯣ
ꯑꯥ ꯌꯥꯎꯗ꯭ꯔꯤ ꯅꯟꯗ꯭ꯔ ꯇ ꯂꯩꯌꯦ ꯃꯥꯏꯟ ꯑꯩ ꯌꯥꯎꯒ
ꯑꯣ ꯑꯣ ꯋꯥꯠꯔꯤꯕ ꯃꯥꯟꯂꯦꯅꯦ ꯑꯗꯨꯗꯤ
ꯑꯁ ꯑ ꯊꯨꯅꯗꯤ ꯌꯧꯗꯣ ꯃꯥꯟꯅꯦ ꯅꯨꯃꯤꯠ ꯅꯥ ꯃꯤꯅꯤꯠ ꯌꯥꯝ ꯅꯥ ꯆꯪꯗꯕꯅꯦꯕ ꯃꯤꯅꯤꯠ ꯃꯉꯥ ꯒꯨꯝꯕ ꯈꯛꯇꯅꯦ ꯌꯥꯝꯅ ꯅꯛꯈ꯭ꯔꯦ
ꯑꯣ ꯑꯗꯨ ꯑꯣꯏꯔꯗꯤ ꯀꯔꯤꯒꯤ ꯅꯪꯗꯤ ꯍꯧꯖꯤꯛ ꯀꯣꯜ ꯇꯧꯕ꯭ꯔꯥ ꯑꯩꯉꯣꯟꯗ
ꯑꯥ ꯃꯥꯗꯣ ꯑꯣ ꯑꯗꯣ ꯑꯩ ꯎꯔꯗꯤ ꯗꯨꯃꯥꯏꯃꯤꯟ ꯀꯧꯔꯒꯦꯅ ꯑꯩꯗꯤ ꯈꯟꯕꯒꯤꯅꯦꯗ
ꯑꯧ ꯐ꯭ꯔꯤꯠꯗꯣ ꯖꯦꯞꯇꯣ ꯒꯨꯝꯕꯒꯤꯔ ꯍꯥꯞꯄꯒꯨꯝ ꯇꯧꯕꯅꯤꯀꯣ ꯃꯥꯗꯣ
ꯑꯧ ꯐ꯭ꯔꯤꯠꯗ ꯑꯣ ꯑꯗꯣ ꯗꯨ ꯑ ꯑꯦꯍꯦ ꯅꯣꯛꯑꯗꯤꯅꯪ ꯅ ꯅꯨꯄꯥꯛ ꯑꯃꯒꯤ ꯅꯝꯕꯔ ꯄꯤꯌꯦꯅ ꯑꯩꯉ ꯁꯤꯗ ꯊꯥꯔꯣꯅ ꯑꯩ ꯑꯍꯥꯟꯕ ꯍꯧꯕ ꯃꯇꯝꯗ
ꯅꯨꯄꯥ ꯑꯃꯥꯒꯤ ꯑ ꯑꯧ ꯑꯧ ꯑꯥ
ꯑꯗꯣ ꯅꯨꯄꯥꯒꯤ ꯑꯣ ꯑꯗꯣ ꯅꯨꯄꯥꯗ ꯍꯪꯕ ꯌꯥꯗꯕ꯭ꯔꯣ ꯍꯛ ꯑꯁꯤꯁꯦ ꯑꯗꯨꯃ
ꯍꯥꯡꯕ ꯌꯥꯕꯅꯦ ꯑ ꯑꯃ ꯃꯗ ꯑꯥꯗ ꯂꯩꯏꯕ ꯅꯨꯄꯤꯗꯨꯗꯤ ꯇꯨꯝ ꯍꯪꯒ꯭ꯔꯦ ꯍꯪꯔꯒ ꯂꯩꯌꯦꯅꯗꯤ ꯍꯥꯏ ꯍꯥꯏꯕꯅꯦ
ꯑꯗꯣ ꯃꯥꯗꯣ ꯀꯩꯅꯣ ꯑꯍ ꯆꯨꯝ ꯇꯧꯔꯗꯤ ꯇꯧꯔꯁꯨ ꯏꯟꯀ꯭ꯔ꯭ꯤꯖꯁꯨ ꯑꯣꯏꯗꯦꯀꯣ ꯑꯍꯥ ꯍꯥꯏꯗꯤ ꯍꯦꯟꯒꯠꯄꯁꯨ ꯑꯣꯏꯗꯕꯒꯨꯝꯗꯤ ꯇꯧꯗꯤ ꯇꯧꯋꯦꯕ
ꯑꯣ ꯑꯍꯟꯗꯛꯁꯦ ꯁꯨꯃꯥꯏꯅ ꯇꯧꯋꯦ ꯍꯥꯏꯕꯅꯦꯕ ꯑꯩꯁꯨ ꯈꯪꯗꯦꯕ
ꯎ꯭ꯨꯁ ꯀ꯭ꯌꯥꯟ ꯇꯥꯗ꯭ꯔꯦꯗ ꯎꯝ ꯌꯥꯟ ꯇꯥꯔꯛꯇ꯭ꯔꯦ ꯌꯥꯟ ꯇꯥꯔꯛꯇ꯭ꯔꯦ ꯑ ꯍꯧꯖꯤꯛꯁꯦ ꯑꯩꯒꯤ ꯕꯤꯜꯁꯦ ꯃꯌꯥꯡꯁꯤꯡꯗ ꯑꯗꯨꯝ ꯌꯦꯡꯔꯒ ꯂꯩꯕꯅꯦ ꯇꯟ ꯇꯟꯗ꯭ꯔꯣ ꯃꯌꯥꯝꯁꯤꯡꯖꯦ ꯌꯦꯡꯕꯖꯨ ꯑꯩ ꯇꯟꯅꯤ ꯇꯟꯕꯖꯥꯠꯅꯤꯀꯣ ꯍꯥꯏꯗꯤ ꯇꯟꯕ ꯐꯥꯎꯕꯗꯣ ꯃꯣꯏꯒꯤ ꯁꯛ ꯇꯨꯒ
ꯎꯝ
ꯇꯨꯀꯠꯆꯕꯒꯨꯝꯕ ꯐꯥꯎꯗꯕ꯭ꯔꯥ ꯅꯪꯗꯤ ꯑꯩꯗꯤ ꯐꯥꯎꯋꯦ
ꯑꯁ ꯃꯌꯥꯡꯁꯤꯡꯕꯨ ꯎꯗꯕꯒ ꯀꯨꯏꯔꯦꯗ ꯑꯩꯗꯤ
ꯑꯜꯂꯦ ꯀꯤꯔꯤꯒꯤꯔꯥ ꯃꯄꯥꯟ ꯊꯣꯛꯇꯕꯒꯤ
ꯃꯄꯥꯟ ꯁꯨꯡꯊꯣꯛ ꯊꯣꯛꯇꯦ ꯁꯤꯗꯁꯨ ꯃꯌꯥꯡ ꯎꯕ ꯍꯧꯗ꯭ꯔꯤꯌꯦ
ꯑꯜꯂ꯭ꯍꯦ ꯅꯪꯅꯂ ꯍꯜꯂꯛꯄ ꯀꯥꯟꯗ ꯎꯗꯕ꯭ꯔꯥꯅꯦ
ꯑꯣ ꯕꯥꯁꯗ ꯎꯔꯣ ꯀꯔꯤꯝꯇ ꯍ꯭ꯈꯟꯗꯦꯗ ꯑꯩꯗꯨ ꯇꯨꯝꯃ꯭ꯔꯒ ꯑꯗꯨꯝ ꯂꯩꯈ꯭ꯔꯦ ꯃꯣꯏꯕꯨꯁꯨ ꯌꯦꯡꯗꯦ ꯃꯁꯥꯛꯇꯣ
ꯃꯣꯏ ꯁꯛ ꯌꯦꯡꯉꯗꯤ ꯄꯦꯟꯗꯤ ꯄꯦꯟꯕꯅꯦꯀꯣ
ꯋꯤꯟꯗꯣ ꯃꯅꯥꯛꯇ ꯐꯥꯝꯃꯦꯕ ꯊꯣꯡꯅꯥꯎ ꯃꯅꯥꯛꯇ ꯊꯣꯡꯅꯥꯎ ꯍꯥꯏꯕ꯭ꯔꯥ
ꯑꯁ ꯑꯁꯤꯗ ꯑꯩꯗꯣ ꯑꯗꯨꯝ ꯕꯦꯜꯒꯣꯅꯤꯗ ꯂꯦꯞ꯭ꯔꯒ ꯂꯩꯥꯛꯏꯕ ꯑꯗꯨꯒꯤ
ꯑꯥ
ꯑꯅꯤ ꯑ ꯑꯂꯦꯒ ꯂꯧꯧ ꯄꯔ ꯇꯥꯥꯟꯂꯒ ꯃ ꯅ ꯁꯥꯡꯉ ꯀ ꯥꯏꯛ
ꯐꯖꯥꯕ ꯌꯦꯡꯔꯝ ꯃꯅꯤꯅꯦ ꯃꯤꯁꯤ
ꯍꯦꯣ ꯑꯣꯏꯔꯝꯅꯤꯣ ꯇꯥꯟꯕ ꯎ
ꯈꯪꯗ꯭ꯔꯦ ꯀꯔꯤ ꯌꯦꯦꯟꯖꯥꯡ ꯈꯪꯒꯦ ꯍꯥꯏꯕꯅ ꯑꯗꯨꯝ ꯍꯥꯡꯂꯒꯦꯀꯣ
ꯎꯗ
ꯅꯉꯣꯗ
ꯑꯂꯦ ꯂꯣꯏꯔꯦꯗ
ꯉꯣ ꯑꯁ ꯀꯣꯜ ꯇꯧꯔꯛꯏꯦꯅꯦ ꯌꯨꯝꯗ
ꯈꯔ ꯂꯩꯔꯒ ꯇꯧꯕ ꯌꯥꯗꯕ꯭ꯔꯥ
ꯇꯥꯎꯒꯦ ꯑꯩ ꯉꯁꯤ ꯑꯩꯒꯤ ꯒ꯭ꯔꯥꯟꯐꯥꯗꯔꯒꯤ ꯗꯦꯠ ꯑꯦꯅꯤꯕꯔꯁꯔꯤ ꯑꯣꯏꯈ꯭ꯔꯦꯕ
ꯑꯥ ꯑꯣꯏꯕ꯭ꯔꯥ
ꯑ ꯑꯗꯨ ꯑꯣꯏꯕꯒꯤ ꯌꯨꯝꯗ ꯑꯩꯅ ꯃꯣꯏ ꯃꯅꯥꯛꯇ ꯆꯠꯄ ꯃꯇꯝꯗ ꯀꯣꯜ ꯇꯧꯔꯛꯑꯣꯅ ꯍꯥꯏꯕ
ꯑꯥ
ꯑꯗꯨ ꯑꯣꯏꯕꯒꯤꯅꯤꯗ
ꯑꯗꯨꯗꯤ ꯀꯗꯤ ꯇꯧꯔꯅꯤ
ꯈꯔ ꯂꯩꯔꯒ ꯁꯤ ꯂꯣꯏꯔꯒ ꯇꯥꯎꯔꯅꯒ
ꯕꯗ꯭ꯔ ꯂꯨꯄꯥ ꯑꯃꯗꯁꯨ ꯌꯥꯎꯗꯧ ꯌꯥꯎꯗꯧ ꯃꯥꯜꯂꯦ
ꯀꯔꯝꯕꯅꯣ
ꯑꯩ ꯄꯃꯗꯣ
ꯑꯣ ꯅꯪꯗꯔꯥ
ꯑꯁ ꯅꯪ ꯉ ꯄꯣꯠ ꯊꯥꯈꯤꯕꯗꯣ
ꯑꯣ ꯑꯣ ꯑꯩꯗꯤꯁ ꯏꯒ ꯌꯥꯎꯔꯤꯒ ꯏꯒꯗꯅꯤ
ꯍꯥ
ꯅꯣꯛꯅꯤꯡꯉꯦꯍꯦ ꯌꯥꯝꯅ
ꯑ ꯐꯔꯞ ꯐꯔꯔꯕ꯭ꯔꯣ
ꯀꯔꯤ ꯀꯔꯤ
ꯑꯟꯅꯠꯇꯦ
ꯉꯁꯤ ꯍꯖꯤꯛꯇꯥꯎ ꯆꯠꯄꯗ ꯅꯨꯡꯉꯥꯏꯕ꯭ꯔꯣ
ꯑꯗꯨꯝ ꯅꯨꯡꯉꯥꯏꯌꯦꯗ ꯃꯤꯁꯨ ꯐꯔꯨꯏꯀꯣ ꯃꯣꯏꯗꯣ
ꯎꯝ
ꯇꯦꯁꯇꯤ ꯂꯩꯗꯤ ꯂꯩꯇꯦꯕ ꯉꯁꯤꯗꯣ ꯗꯣꯛꯇꯔꯗꯨꯁꯨ ꯂꯥꯛꯇꯦꯕ ꯑꯗꯨ ꯗꯣꯛꯇꯔꯁꯨ ꯁꯤ ꯂꯩꯇꯦ ꯑꯗꯨ ꯑꯣꯏꯔꯁꯨ ꯑꯗꯨꯒꯤ ꯃꯅꯨꯡꯗ ꯂꯩꯕ ꯀꯔꯤ ꯀꯔꯥꯁꯤꯡꯗꯣ ꯄꯣꯠꯆꯩꯁꯤꯡꯗꯣ ꯌꯥꯝ ꯂꯩꯌꯦꯕ ꯄꯣꯠꯩ ꯆꯩꯁꯤꯡꯁꯤꯡꯗꯣ ꯈꯪꯗ꯭ꯔꯗꯤ ꯑꯩꯈꯣꯏ ꯑꯗꯣ ꯍꯌꯦ ꯈꯪꯉꯦ ꯍꯥꯏꯔꯁꯨ ꯄ꯭ꯔꯥꯛꯇꯤꯀꯜꯁꯦ ꯌꯥꯝꯅ ꯆꯠꯇꯕꯅꯤꯅ ꯈꯪꯗꯕꯗꯣ ꯑꯣꯏꯔꯦꯕ ꯗꯣꯇꯣ ꯐꯉ ꯁꯤꯅꯦꯦꯅꯦ ꯅꯣꯏ ꯅꯣꯏꯒꯤ ꯀꯣꯂꯦꯖꯇꯒꯤꯅꯦꯅ ꯅꯨꯄꯤ ꯑꯃꯁꯨ ꯇꯧꯔꯒ ꯂꯩꯌꯦꯦ ꯑꯩꯈꯣꯏꯒ ꯑꯩꯈꯣꯏ ꯃꯔꯤ ꯇꯧꯕꯅꯦ ꯎꯝ ꯍꯣꯏ
ꯑꯣ ꯃꯌꯥꯡꯔꯥ
ꯎꯝ ꯃꯌꯥꯝꯡꯅꯦ ꯁꯤꯗꯒꯤꯅꯦ ꯍꯥꯏꯌꯦ ꯃꯥꯗꯤ
ꯑꯣ ꯈꯪꯗ꯭ꯔꯦꯗ ꯃꯣꯏ ꯃꯌꯥꯡ ꯑꯣꯏꯔꯗꯤ ꯈꯣꯏ
ꯎꯝ ꯈꯪꯉꯝꯃꯔꯣꯏ ꯑꯩꯁꯨ ꯈꯪꯉꯦ ꯑꯗꯨꯒꯤ
ꯎꯝ
ꯑꯗꯨꯒ ꯄꯣꯠ ꯆꯩꯁꯤꯡꯗꯣ ꯑꯩꯈꯣꯏꯗ ꯑꯗꯨꯝ ꯁꯤꯗ ꯁꯤꯖꯤꯟꯅꯗꯣꯏꯕ ꯈꯪꯕ꯭ꯔꯥ ꯇꯥꯛꯄ ꯀꯨꯝꯕꯗꯣ ꯁꯨꯃꯥꯏꯅ ꯇꯧ ꯐꯖꯅ ꯇꯥꯈ꯭ꯔꯒ ꯀꯣ ꯁꯤ ꯇꯧꯕꯅꯤꯅ ꯁꯤ ꯇꯧꯅꯤꯅ ꯑꯗꯨꯃꯥꯏꯅ ꯇꯧꯕ ꯈꯪꯕ꯭ꯔꯥ ꯑꯗꯨꯅꯠꯇꯒꯤ ꯑꯗꯨꯝ ꯅꯨꯡꯉꯥꯏꯁꯨ ꯅꯨꯡꯉꯥꯏꯕꯒꯤ ꯀꯦꯁ ꯂꯩꯇꯦ ꯍꯥꯏꯔꯁꯨ ꯑꯗꯨꯝ ꯌꯥꯝꯅ ꯂꯩꯕ ꯅꯨꯡꯉꯥꯏꯇꯕ ꯍꯥꯏꯕꯗꯨꯣꯗꯤ ꯑꯣꯏꯗ꯭ꯔꯦꯕ
ꯑꯧ
ꯂꯩꯕ ꯅꯉꯥꯏꯌꯦ
ꯎꯝ
ꯀꯦꯁ ꯂꯩꯔꯁꯨ ꯀꯦꯁꯇꯣ ꯑꯗꯨꯝ ꯇꯧꯔꯗꯤ ꯑꯩꯈꯣꯏꯗꯣ ꯑꯁꯤꯅꯦ ꯁꯤꯅꯦ ꯍꯥꯏꯕꯁꯨ ꯈꯪꯉꯔꯣꯏꯕ
ꯑꯧ
ꯀꯦꯁꯇꯤ ꯑꯔꯣꯏꯕ ꯍꯥꯏꯕ ꯇꯥꯔꯦ ꯍꯥꯟꯅꯒꯤ ꯍꯧꯒꯗꯣꯏꯕꯁꯤꯡꯗꯣ ꯑꯗꯨꯁꯤꯡꯗꯣ ꯐꯖꯅ ꯈꯪꯔꯗꯤ ꯌꯥꯔꯅꯤꯕ ꯐ꯭ꯔꯦꯁꯔ ꯑꯣꯏ ꯉꯩꯗ ꯑꯩꯈꯣꯏ ꯗ꯭ꯔꯣꯞ ꯇꯧꯔꯁꯨ ꯑꯩꯈꯣꯏꯗ ꯑꯗꯨꯃꯥꯏꯅ ꯇꯧꯋꯣ ꯍꯥꯏꯔꯗꯤ ꯗꯥꯏꯔꯦꯛ ꯍꯥꯏꯔꯔꯣꯏꯕ ꯃꯣꯏ ꯑꯩꯈꯣꯏꯗꯁꯨ ꯃꯣꯏꯁꯨ ꯑꯣꯕꯖꯥꯔꯕ ꯍꯥꯟꯅ ꯇꯧꯋꯣꯅ ꯍꯥꯏꯕꯒꯨꯝꯕ ꯀꯣ ꯅꯠꯇ꯭ꯔꯒ ꯏꯟꯇꯔꯚꯤꯌꯨꯒꯨꯝꯕ ꯂꯧꯕ ꯃꯇꯝꯗꯗꯤ ꯃꯣꯏꯅ ꯍꯪꯗꯤ ꯍꯪꯉꯅꯤꯕ ꯇꯣꯏꯔꯁꯨ ꯐꯖꯅꯗꯤ ꯍꯥꯡꯉꯔꯣꯏꯕ ꯍꯥꯡꯕ ꯀꯥꯟꯗ ꯑꯗꯣ ꯑꯩꯈꯣꯏꯅ ꯈꯨꯝꯔꯗꯤ ꯈꯪꯉꯗꯤ ꯈꯨꯝꯕ ꯌꯥꯔꯅ ꯇꯧꯕ ꯍꯥꯏꯕ ꯑꯣꯏꯗꯤ
ꯎꯝ
ꯃꯥꯏ ꯇꯧꯔꯦ
ꯅꯪꯒꯤꯖꯣ ꯌꯥꯎꯕ ꯃꯥꯂꯦ ꯃꯦꯁꯦꯖꯕꯨꯛꯂ ꯑꯩꯉꯣꯟꯗ
ꯀ꯭ꯔꯤ ꯍꯥꯏꯕ꯭ꯔꯥ
ꯃꯥꯗꯣ ꯌꯥꯎꯔ ꯂꯧꯔꯦꯅ
ꯑꯥ ꯐꯔꯦ ꯍꯥꯏꯕꯔꯤꯈꯣ
ꯅꯠꯇꯦ ꯎꯕꯥꯔꯗꯒꯤꯅꯤ ꯂꯥꯛꯕ
ꯑ ꯑꯥꯎ
ꯢꯖꯤꯠ ꯄꯣꯁꯤꯕꯜ ꯇꯨ ꯕꯤꯀꯝ ꯑꯦ ꯐ꯭ꯂꯨꯋꯦꯟ
ꯅꯪꯒꯤ ꯈꯣꯟꯗꯣ ꯇꯥꯢꯌꯦ ꯀ꯭ꯔꯤꯅꯣ
ꯍꯧꯖꯤꯛ ꯇꯔ ꯇꯥꯔꯝꯃꯔꯣꯏ ꯑꯗꯣ
ꯒꯌꯥꯟ ꯇꯥꯗꯦ
ꯑꯩꯒꯤ ꯅꯥꯀꯣꯡꯗꯒꯤ ꯊꯣꯛ ꯇꯠꯁ ꯑꯇꯥꯎꯕ ꯈꯔ ꯂꯩꯕꯗꯤ ꯁꯣꯏꯈ꯭ꯔꯕ ꯃꯥꯜꯂꯦ ꯑ ꯁꯥꯕꯗꯨ ꯂꯣꯏꯔꯦꯗ
ꯁꯥꯢꯌꯦ ꯍꯣꯏ
ꯀꯔꯤ ꯇꯧꯅꯤ ꯁꯥꯕꯅ ꯁꯥꯕꯅ
ꯎꯝ ꯃꯌꯥꯁꯤꯡꯗꯣ ꯎꯝ ꯃꯆꯥꯁꯤꯡꯗꯣ
ꯎꯝ
ꯌꯥꯝ ꯂꯩꯌꯦ ꯁꯤꯗ ꯍꯣꯏꯆꯦꯟ ꯆꯦꯜꯂꯒ ꯀꯔꯤ ꯀ꯭ꯔꯤꯅꯣ ꯇꯧꯔꯒ ꯂꯩ
ꯎꯝ ꯇꯟꯂꯦꯗ ꯁꯥꯔꯀꯥꯟꯗꯗꯤ ꯈꯥꯅꯤ ꯅꯣꯡ ꯆꯨꯔꯗꯤ ꯀꯣ ꯊꯥꯕꯅꯥ
ꯎꯝ ꯃꯌꯥꯡꯒ ꯁꯥꯒ ꯑꯁꯤꯗꯒꯤ ꯂꯣꯀꯦꯜꯒꯤ ꯁꯛꯗꯤ ꯃꯥꯟꯅꯗꯤ ꯃꯥꯟꯅꯗꯦꯀꯣ
ꯎꯝ ꯃꯥꯅꯥ ꯌꯥꯝ ꯂꯩ
ꯃꯣꯏꯒ ꯁꯥꯔꯀꯤꯗꯤ ꯃꯌꯥꯡꯁꯤꯡꯗꯤ ꯌꯥꯝ ꯃꯨꯔꯒ
ꯑꯥ ꯁ ꯅꯣꯏꯗꯤ ꯍꯧꯖꯤꯛꯇꯤ ꯅꯨꯡꯉꯥꯏꯔꯝꯅꯤꯀꯣ ꯐ꯭ꯔꯤꯗ ꯂꯥꯏꯕ ꯍꯥꯎꯕꯒꯤ
ꯇ ꯁꯁꯪꯗꯦꯗ
ꯂꯦꯔꯤꯛꯀꯨ ꯇꯜꯁꯟꯗꯤ ꯐꯤꯅꯦ ꯅꯒꯣ ꯍꯧꯖꯤꯗꯤ
ꯇꯦꯟꯁꯟ ꯐ꯭ꯔꯤ ꯍꯥꯏꯒ ꯑꯗꯨꯝ ꯍꯦꯛ ꯔꯦꯁꯄꯣꯟꯁꯤꯕꯤꯂꯤꯇꯤ ꯑꯃꯨꯛꯀ ꯌꯥꯝꯅ ꯆꯥꯎꯅ ꯂꯧꯔꯒ ꯂꯩꯕꯅꯦꯍꯦ ꯌꯨꯝ ꯑꯃ ꯑ ꯄꯥꯠꯕ ꯍꯥꯏꯕꯁꯦ ꯃꯥꯁꯦ ꯃꯥꯁꯨ ꯈꯜꯂꯣꯅꯦ
ꯑꯗꯨ ꯑꯣꯏꯔꯁꯨ ꯑꯃꯗꯤ ꯊꯥꯗꯣꯛꯑꯒꯗꯤ ꯆꯠꯈ꯭ꯔꯦꯅ ꯍꯧꯖꯤꯛꯇꯤ
ꯐꯤꯗꯝꯗꯤ ꯐꯪꯉꯦ ꯑꯗꯣꯣ ꯇꯧꯔꯛꯑꯦ ꯀꯣ ꯇꯧꯔꯛꯑꯦ
ꯑꫭ ꯑꯁ
ꯑꯩ ꯄꯥꯏꯔꯒꯦ ꯎꯄ ꯥꯏꯅꯥꯏꯇꯦ
ꯎꯝ